ꯍꯜꯂꯣ
ꯍꯜꯂꯣ
ꯍꯜꯂꯣ ꯀꯗꯧꯔꯕꯃꯤꯅꯣ ꯀꯩꯅꯏꯅꯦ
ꯍꯜꯂꯣ
ꯀꯗꯧꯔꯃꯤꯅꯣ
ꯅꯦꯄꯤꯅꯦ ꯅꯄꯤꯅꯦ
ꯀꯔꯤ ꯁꯨꯝ ꯅꯣꯛꯏꯗꯨꯅꯗꯨꯋꯥ
ꯅꯣꯛꯅꯤꯡꯉꯛꯄꯒꯤ
ꯌꯥꯝ ꯅꯣꯛꯅꯤꯡꯕꯩ ꯃꯑꯣꯡꯅꯤꯅꯦ ꯌꯥꯝ ꯐꯛꯇ ꯅ ꯅꯪꯗꯦ
ꯀꯩꯕ
ꯍꯧꯖꯤꯛꯇꯤ ꯅꯌꯥ ꯍꯤꯒꯠꯄ ꯃꯇꯝꯂꯣ
ꯏꯊ ꯏ ꯍꯣꯏꯔꯣ
ꯍꯥꯏꯃ ꯅꯅꯤ ꯀꯅꯣꯝ ꯇꯧꯋꯦ ꯁꯅ ꯀꯌꯦ ꯅꯣꯛꯈꯔꯗꯤ ꯍꯟꯊꯕ ꯉꯝꯗꯕ ꯀꯥꯡꯈꯔꯣ ꯅꯪꯁꯨ ꯋꯥꯔꯤꯔꯤ ꯁꯥꯟꯖ ꯍꯥꯏ ꯅꯣꯡꯂꯣ ꯍꯥꯏꯅ ꯑꯦ ꯄꯛꯊꯤ ꯌꯥꯎꯅ
ꯁꯤ ꯅꯤꯡꯗ ꯁ ꯀꯔꯦꯦ
ꯇꯣꯁꯦ ꯀꯥꯏꯅ ꯍꯥꯏ
ꯋꯥꯉ ꯃꯍꯍꯤ ꯇ꯭ꯔꯣꯅ
ꯍꯋꯥꯏ ꯃꯆꯥ ꯍꯥꯏꯗꯤ ꯑꯁꯃꯤꯤꯡ ꯑꯗꯨ
ꯀꯩꯗꯧꯔꯤꯅꯣ
ꯃꯅꯤꯄꯨꯔꯒꯤ ꯍꯧꯖꯤꯛ ꯂꯦꯇꯦꯁ ꯄꯥꯎꯜ ꯂ ꯇꯥꯔꯕꯣ
ꯀꯩ ꯄꯥꯎꯅꯧ
ꯀꯥꯖꯕꯖ
ꯑꯩꯗꯤ ꯈꯪꯗꯌꯦ ꯆꯥꯆꯥꯔꯕꯣ
ꯁꯥꯛ ꯆꯥꯔꯦ ꯗꯥ ꯉꯁꯥꯏꯅ
ꯀꯔꯤꯗꯣ
ꯑꯥ ꯀꯔꯤꯅꯣ ꯈꯪꯗꯦ ꯉꯣꯏ ꯃꯌꯥꯡꯒꯤꯅꯤꯅꯦ
ꯅꯁꯛꯇꯣ ꯈꯣꯡꯗ꯭ꯔꯨꯡꯒꯖꯥꯝꯗꯣ ꯃꯥꯜꯂꯦ
ꯅꯪꯗꯤꯖꯥꯔꯕꯣ
ꯆꯥꯗꯔꯤꯌꯦ
ꯀꯩꯒꯤꯅꯣ ꯍꯥꯏꯁꯦ
ꯆꯥꯅꯤꯪꯗꯕ ꯁꯨꯒꯤ
ꯑꯣ ꯅꯪ ꯇꯣꯔꯕꯣꯠꯀꯨꯝꯕ ꯈꯔ ꯆꯔꯣ
ꯃꯥꯏꯗꯤꯟ ꯃꯈ ꯀꯁꯥꯏ
ꯑꯩꯅ ꯈꯜꯂꯤ ꯅꯪ ꯍꯥꯏꯁꯦ ꯈꯤꯇꯪ ꯊꯣꯔꯁꯨ ꯍꯥꯏꯗꯔꯝꯗꯧ ꯃꯥꯟꯕ
ꯍ ꯅ ꯌꯥ ꯑꯥꯎꯁ ꯑꯁꯨꯧ ꯃꯥꯂꯦ ꯈꯣꯡ ꯊ ꯆ
ꯎꯝ
ꯌꯥꯝ ꯀ ꯅꯣ ꯀꯩꯅꯣ ꯐꯥꯏꯜ ꯂꯧꯖꯅꯤ
ꯀꯩ ꯉꯖ
ꯅꯧꯕ ꯐꯥꯏꯜ ꯂꯧꯔꯣ
ꯊꯋꯥꯏ ꯅꯨꯡꯉꯥꯏꯇꯦꯕꯣꯗꯤ
ꯀꯣꯏꯒꯦ
ꯀꯦꯟꯗꯣꯗ
ꯅꯨꯄꯥꯒ ꯀꯥꯏꯅꯕ꯭ꯔꯣ
ꯀꯩꯅ ꯗꯦꯥ ꯊꯕꯔ
ꯅꯪ ꯅꯨꯄꯥ ꯀꯣꯏꯕ꯭ꯔꯥ
ꯍꯣꯏ
ꯀꯣꯏꯔꯝꯗꯨ ꯃꯥꯥꯟꯅꯤꯅ ꯆꯥꯛꯄ
ꯅꯪꯅꯤ ꯀꯗꯧ ꯃꯥꯅꯗꯕ
ꯀꯣꯏꯗꯌꯦ
ꯎ ꯃꯥꯅꯦ ꯅꯪ ꯁꯤꯡꯒꯜ ꯃꯥ ꯄꯤꯌꯣꯔ ꯁꯤꯡꯒꯜ
ꯃꯅꯦ ꯅꯪ ꯋꯥ ꯉꯥꯡꯕꯁꯦ ꯅꯪꯗꯤ ꯊꯤꯅꯒ ꯇꯣꯠꯂ ꯁꯥꯔꯝꯗꯧ ꯃꯥꯜꯂꯦ
ꯅꯅ ꯈꯤꯇꯪ ꯀꯟꯀꯜꯂꯥꯎꯕ ꯈꯤꯇꯪ ꯉ ꯄꯨꯔꯛꯄ ꯇꯧꯔꯒ ꯑ ꯀꯩꯅꯣ ꯇꯧꯕꯗꯣ ꯑꯩꯈꯣꯏꯒꯤ ꯌꯦꯜꯂꯣ ꯃꯆꯨꯒ ꯍꯥꯏꯔꯞ ꯍꯥꯏꯔꯞꯄ ꯆꯪꯉꯒ ꯃꯇꯨꯝ ꯇꯨꯝ ꯇꯔꯒ ꯑꯃ ꯂꯩꯗꯥꯏꯅꯤ ꯑꯀꯟ ꯐꯥꯏꯊꯔꯛꯄꯒꯤ
꯭ꯔꯥꯎꯟ ꯀꯂꯔ ꯅ ꯑꯗꯨ ꯆꯕ ꯃꯥ ꯂꯩꯦ
ꯀꯕꯥ
ꯕ꯭ꯔꯥꯎꯟ ꯀꯂꯔꯅ ꯁꯥꯕ ꯃꯥꯜꯂꯦ
ꯑꯩꯗꯤ ꯕ꯭ꯔꯥꯎꯟ ꯅꯠꯇꯦ ꯑꯃ ꯀꯩꯅꯣ ꯃꯆꯨꯗꯣ ꯈꯤꯇꯪ ꯅꯠꯇꯦ ꯅꯠꯇꯦ ꯌꯦꯜꯂꯣ ꯑꯣꯏꯒ꯭ꯔꯤꯟ ꯅꯣꯏ ꯇꯧꯕꯗꯨ ꯍ ꯍꯥꯏꯔꯛꯦ ꯑꯁꯪ ꯑꯃꯥꯟꯒꯣ ꯍꯣꯏ ꯍꯣꯏ ꯍꯣꯏ ꯑꯗꯨꯏ ꯃꯆꯨꯒꯣꯅꯤ
ꯅ ꯆꯒ ꯁꯅ
ꯎ ꯎꯝ
ꯑ
ꯏꯦꯝꯃ ꯐꯣꯔꯒꯤꯅꯦ ꯑꯩ ꯍꯒꯤꯁꯦ ꯐꯣꯔ ꯐꯣꯔ ꯁ꯭ꯋꯥꯏ ꯋꯥꯡꯕ ꯃꯤꯗꯤ
ꯅꯨꯡꯁꯤꯠ ꯀꯌꯥ ꯆꯠꯇꯕꯅꯤꯀꯣ ꯑꯗꯨꯗꯅ ꯀ
ꯑꯁꯥꯡ ꯑꯁꯥꯡꯕꯣꯝ ꯃꯤꯅꯤ ꯅꯨꯡꯁꯤꯠ ꯆꯠꯇꯅꯥ
ꯍꯣꯏ ꯑꯩꯈꯣꯏꯗꯤ ꯂꯦꯕꯁꯨ ꯍꯦꯛꯇ ꯐꯁ ꯐ ꯆꯠ
ꯌꯥꯗꯦꯕ ꯃꯅꯤꯡ ꯂꯩꯖꯔ ꯂꯥꯎꯅꯟꯗꯒꯦꯗꯣ ꯍꯦꯛꯇ
ꯑꯗꯨ ꯅꯅꯤ ꯂꯃꯤꯆꯔ ꯆꯅ ꯀꯝ ꯊ
ꯃ ꯅꯪꯗꯤ ꯑꯩ ꯌꯥꯝ ꯈꯪꯉꯤꯅꯦ
ꯇꯝ ꯂꯥꯛꯄꯣꯏꯅꯦ ꯀꯪ
ꯀꯩꯅꯣ ꯍꯥꯏꯁꯤꯕꯣ ꯑꯩꯅ ꯕꯦꯡꯒ꯭ꯂꯣꯔ ꯂꯩꯔ ꯅꯪꯅ ꯂꯝꯁꯥꯡ ꯂꯩꯔꯒ ꯑꯦ ꯁꯣꯔꯤ
ꯅ ꯌꯥꯔꯦ ꯌꯥꯝ ꯍꯤꯜꯀꯅ ꯎꯝꯝ ꯀꯩꯇꯧꯔꯝꯃꯤꯅꯦ ꯍꯥꯏꯕꯅ ꯍꯧꯖꯤꯛꯀꯤꯗꯣ ꯀꯥꯎꯈ꯭ꯔꯦ
ꯀꯔꯤꯌꯥ
ꯅꯪ ꯀꯩꯗꯧꯔꯃꯤꯅꯣ
ꯍꯧꯖꯤꯛ ꯑꯩ ꯂꯦꯞꯄꯤꯦ
ꯀꯩ ꯂꯩꯕꯅꯣ ꯐꯝꯃꯣ
ꯂꯣꯏꯔꯦ ꯐꯃꯣꯏꯕꯤ ꯃꯅ ꯑꯣꯏꯅ
ꯑꯩꯔ ꯐꯝꯃꯤꯌꯦꯦ ꯐ ꯌꯥꯡ ꯌꯦꯒ ꯀꯩꯅꯣ ꯇ ꯀ ꯅꯣꯏ ꯀꯅꯥ ꯀꯅꯥ ꯀꯥꯏꯗ ꯂꯩꯒꯦ ꯀꯅꯥ ꯀꯅꯥ ꯂꯩꯒꯦ
ꯍ ꯏꯊꯟ ꯂꯩ
ꯀꯩꯝꯇ ꯂꯩꯅꯣ
ꯖꯒꯣꯏ ꯁꯥꯅꯤꯡꯉꯛꯄ ꯑ
ꯑꯗ
ꯑꯩ ꯎꯝ ꯀꯩꯅꯣ ꯍꯒ ꯆꯠꯀꯦ ꯇꯧꯕ ꯆꯥꯂꯤ ꯆꯠꯀꯦ ꯇꯧꯕꯅꯤ
ꯆꯥꯠꯊꯣꯛꯎ ꯀꯩꯅꯣ
ꯀꯥꯡ ꯃꯌꯥꯅꯤꯅ ꯑꯗꯨ ꯈꯦꯆꯤ ꯆꯥꯅꯤꯡꯗ꯭ꯔꯣꯅ
ꯄꯤꯖꯥꯒ ꯌꯥꯔ
ꯑꯩ ꯆꯥꯅꯤꯡꯉꯩꯗꯤ ꯍꯦꯛꯇ ꯄꯤꯖꯗꯣꯏꯅꯤꯉ
ꯌꯥꯝ ꯈꯦꯁꯤ ꯊꯣꯡ ꯍꯩꯕ꯭ꯔꯥ
ꯈꯦꯆꯔꯤ ꯊꯨ ꯀꯃ ꯔꯨꯕꯣꯅꯣ
ꯎ
ꯁꯗꯤ ꯊꯣꯡꯕ ꯎꯠꯇꯤ ꯊꯣꯡꯕꯒꯤ ꯄ꯭ꯔꯣꯁꯦꯁꯁꯦ ꯈꯪꯕ꯭ꯔꯅ ꯑꯩ ꯍꯥꯏꯔꯛ ꯁꯟꯗꯣꯛꯑꯣ ꯍꯥꯏꯔꯨꯔꯣ
ꯄꯀꯧꯔꯥ ꯊꯣꯡꯕ ꯍꯩꯔꯝꯗꯣ ꯃꯥꯟꯗꯌꯦ ꯅꯪꯗꯣ
ꯑꯁ ꯂꯣꯏꯔꯦ
ꯈꯣꯟꯗꯤꯗ ꯊ ꯊꯄ ꯊꯣꯏꯔꯅꯤ
ꯑꯦ ꯅꯪꯒꯤ ꯈꯣꯟꯖꯦꯜꯗ ꯆꯥꯔꯗꯤ ꯏꯟꯖꯥꯡ ꯅꯥꯕꯤꯒꯁꯦ ꯂꯣꯏ ꯁ ꯁꯤ ꯇꯣꯡꯝꯕ ꯍꯅꯣ ꯃꯥ ꯂꯩꯦ
ꯈꯔ ꯇꯧꯕ꯭ꯔꯥ ꯇꯧꯔꯒꯅꯤꯀꯣ ꯂꯣꯏ ꯂꯣꯏ ꯍꯌꯦꯡ ꯌꯦꯅꯥꯏꯇꯣ ꯃꯪꯔ ꯏꯗꯔ
ꯈꯪꯉꯤ ꯈꯪꯉꯤ ꯅꯪ ꯍꯩꯇ꯭ꯔꯤꯁꯦ ꯀꯦꯝꯅꯗꯧꯕꯕꯈ
ꯀꯩꯗꯧꯕ
ꯍꯥꯏꯥꯏ ꯔꯒꯦ ꯀꯣꯅ ꯍꯥꯏꯔꯒꯦ
ꯣꯜ ꯌꯦꯡꯕ꯭ꯔꯣ
ꯌꯦꯡꯒꯩꯅꯣ
ꯑꯩꯈꯣꯏꯅ ꯂꯋꯥꯏ ꯃꯆꯥꯁꯨꯕꯨ ꯑꯣꯏꯔꯦ ꯍꯥꯏꯩꯕ꯭ꯔꯥ ꯍꯥꯏꯁꯦ
ꯑꯦ ꯀꯔꯖꯕ ꯎ ꯀꯩꯅꯣ ꯑꯩꯉꯣꯟꯗꯤ ꯂꯋꯥꯏ ꯃꯆꯥꯅꯤ ꯅꯪ ꯅꯠꯇ꯭ꯔꯣ ꯒꯥꯎ ꯃꯆꯥꯅꯦꯅ ꯍꯥꯏꯈꯤꯕꯗꯨꯕ ꯅꯪ ꯈꯔ ꯆꯪ ꯃꯥꯜꯂꯦꯀꯣ ꯀꯥꯟꯗꯦꯕꯤꯦꯝꯃ ꯖꯒꯣꯏ ꯁꯥꯎꯅꯦ ꯖꯒꯣꯏ ꯁꯥꯅꯤꯡꯉꯦ ꯍꯥꯏꯇꯥꯅꯦ
ꯀꯔꯤꯌꯥ
ꯖꯒꯣꯏ ꯁꯥꯅꯤꯡꯉꯦ ꯍꯥꯏꯗꯅ ꯖꯒꯣꯏ ꯑꯝꯇ ꯁꯥꯔꯛꯑꯣ
ꯀꯌꯥ ꯕꯤ ꯑꯃ ꯑꯩꯁꯦ ꯅꯪꯒꯤ ꯅ ꯋꯥ ꯑꯣꯏꯅ ꯎꯔꯕꯣ
ꯁꯤ ꯁꯩ ꯃꯠꯇ ꯆꯪꯄꯔꯕꯣ ꯅꯪ ꯏꯁꯩꯦ ꯁꯛꯄ ꯌꯥꯝꯅ ꯍꯩ ꯍꯥꯏꯅ ꯄꯥꯎ ꯇꯥꯛ ꯃꯤꯅ ꯍꯥꯏꯕꯗ ꯑꯗꯨ ꯊꯗꯧꯔꯣ
ꯁꯨꯝꯗꯤ ꯆꯨꯝꯗ꯭ꯔꯥꯅꯤ ꯅꯪꯗꯤ ꯂꯋꯥꯏꯗꯅꯦ ꯆꯨꯝ ꯑꯝꯕꯥꯥꯏ ꯀꯣꯃꯤ ꯏꯟꯕꯤ ꯑꯃꯅ ꯃꯤ ꯍꯜꯂꯣ
ꯆꯀ꯭ꯔꯣ ꯃꯝꯃꯤ ꯅꯅ ꯁꯤꯊ
ꯆꯠꯈ꯭ꯔꯦ ꯁ꯭ꯋꯥꯏꯗ ꯃꯤꯅꯥ ꯌꯥꯝ ꯂꯩꯒꯦ
ꯎꯝ ꯑꯩꯈꯣꯏ ꯁꯁꯨ ꯂꯩꯌꯦ ꯈꯔ ꯈꯨꯟꯒꯤꯔꯣ ꯑꯗꯨ ꯑꯗꯥꯏ ꯊꯝꯅꯕ
ꯌꯥꯔꯅꯤ ꯃꯤꯅꯥ ꯍ ꯁꯗ
ꯃꯄꯨ ꯉꯥꯛꯇ ꯆꯠꯅꯕ꯭ꯔꯥ
ꯎꯝ ꯑꯐꯕ ꯃꯤꯅꯔꯗꯤ ꯐꯩ ꯊꯣꯛꯂꯛꯑꯦ ꯑꯃꯁꯨ ꯀꯨꯝꯃꯦ ꯃꯤꯅꯥ ꯑꯃꯁꯨ
ꯎꯝ
ꯄꯥꯏ ꯄꯥꯏ ꯍꯜꯂꯣ
ꯆꯠꯈ꯭ꯔꯕ ꯃꯤꯅꯥꯢꯗꯣ
ꯃꯤꯅꯥꯏꯅꯤ ꯀꯩ ꯀꯨꯝꯈ꯭ꯔꯕꯅ ꯃꯄꯨꯒꯤ ꯋꯥꯖꯈꯤꯕꯁꯤꯅ
ꯍ
ꯕꯦꯝꯃ
ꯍꯥꯎ ꯀꯔꯤ ꯂꯩꯔꯤꯕꯦꯝ ꯅꯪ ꯃꯤꯅꯥꯏ ꯑꯣꯏꯅꯤꯡꯉꯛ ꯏꯔꯣ
ꯀꯩꯅꯣ ꯇꯧꯅꯤꯡꯕ ꯅꯪ ꯑꯩꯈꯣꯏꯒꯤ ꯀꯔꯤ ꯍꯥꯏꯅꯤ
ꯑꯁ
ꯑꯁ ꯀꯩꯅꯣ ꯅꯪ ꯍꯧꯗꯣꯡ ꯌꯣꯟꯕ꯭ꯔꯣ
ꯎ
ꯁꯤ ꯁꯥ ꯁꯤꯖꯥ ꯀꯩꯅꯣ ꯅꯠꯇꯦ ꯅꯠꯇꯦ ꯅꯠꯇꯦ ꯅꯪ ꯑꯦꯅꯥꯀꯣꯟꯗꯥ ꯑꯣꯏꯔꯝꯗꯨ ꯃꯥꯜꯁ
ꯀꯤꯃꯥꯅꯦ ꯗꯨꯖꯝꯃꯦ
ꯁꯤ ꯆꯥ ꯁꯤ ꯆꯥ ꯌꯥꯝ ꯌꯥꯝ ꯇꯧꯏꯤ ꯅꯪ ꯑꯦꯅꯥ ꯀꯣꯟꯅꯥ ꯑꯣꯏꯔꯝꯅꯦ ꯑꯩ ꯈꯪꯉꯤ ꯎꯝ
ꯎ
ꯀꯔꯤ ꯀ ꯆꯥꯅ ꯊꯛꯅꯕꯒꯅ ꯅꯅꯥꯛꯇ ꯂꯩꯒ ꯅꯪꯁꯨꯨ ꯆꯥ ꯆꯠꯇꯣꯏꯗꯨꯕ
ꯁꯤ ꯑꯩꯈꯣꯏ ꯃꯌꯥꯝ ꯄꯣꯛꯊꯣꯔꯄ ꯑꯗꯨꯝ ꯌꯥꯎꯔꯦ ꯍꯥꯏꯇꯥꯔꯦ ꯁꯤꯒꯨꯝꯕ ꯑꯩꯈꯣꯏꯒꯤ ꯂꯤꯖꯦꯟꯗꯔꯤ ꯄꯣꯁꯦ
ꯁꯍꯍꯍ
ꯑꯆꯥꯄꯣꯠ ꯁꯨꯡꯎ ꯎꯗ꯭ꯔꯁꯨꯅꯦ ꯑꯁ ꯑꯆꯥꯄꯣꯠ ꯁꯨꯡꯎꯗ꯭ꯔꯁꯨ ꯇꯤꯟ ꯌꯣꯠꯄ ꯉꯝꯃꯦ ꯍꯥꯏꯕ ꯍꯥꯏꯗꯤ ꯑꯆꯥꯄꯣꯠ ꯃꯃꯤꯡ ꯅꯨꯡ ꯄꯟꯕꯗꯔꯦꯛꯇ
ꯑꯣ ꯑꯗꯨ ꯁꯨꯃꯥꯏꯅ ꯇꯧꯔꯝꯝꯕꯅꯤ ꯑꯗꯨ ꯃꯥꯁꯦ ꯌꯥꯝꯅ ꯆꯥꯅꯤ ꯆꯥꯅꯤꯡꯅ ꯅꯣꯏꯕꯥꯅ ꯀꯩꯁꯨꯝ ꯄꯤꯖꯔꯛꯑꯝꯃꯔꯣꯏ
ꯆꯨꯝꯗꯣꯢꯅꯦ
ꯑꯗ ꯇꯤꯟ ꯌꯣꯠꯈꯤꯕꯁꯨ ꯍꯥꯏꯗꯤ ꯅꯪꯗꯣ ꯅꯣꯏ ꯃꯥꯒꯤ ꯄꯨꯛ ꯃꯅꯨꯡꯗ ꯂꯩꯔꯤꯉꯩ ꯑꯣꯏꯕꯒꯤ ꯀꯩꯍꯥꯢꯅꯤ ꯅꯣꯡꯗ ꯆꯨꯔꯨꯡꯕ ꯍꯥꯏꯇꯥꯔꯦꯀꯣ
ꯑꯣꯏꯗꯣꯏꯅꯦ